ꯑ ꯇꯥꯎ
ꯑꯣ ꯆꯥꯔꯦ ꯆꯥꯔꯦ
ꯆꯥꯔꯕ꯭ꯔꯥ ꯍꯪꯕ ꯅꯠꯇꯦ ꯇꯥꯔꯕ꯭ꯔꯥ ꯍꯪꯕꯅꯤꯀꯣ ꯑꯩꯅ ꯍꯪꯉꯤꯖꯦ ꯆꯥꯔꯤꯔ ꯇꯥꯔꯤꯔ ꯑꯃ ꯒ꯭ꯌꯥꯟ ꯑꯃ ꯏꯇꯥꯥ ꯇꯥ ꯇꯥꯗ꯭ꯔꯦ ꯇꯥꯔꯕ꯭ꯔꯥ ꯍꯪꯕꯅꯤꯀꯣ
ꯏꯁꯧ ꯂꯥꯡꯕꯗꯣ ꯌꯥꯗꯦ ꯍꯥꯏꯅꯕ ꯅꯠꯇ꯭ꯔꯣ ꯑꯩꯅ ꯏꯁꯧ ꯂꯥꯡꯕꯗꯨ ꯇꯥꯅꯤꯡꯇꯦ ꯍꯥꯏꯕ ꯅꯠꯇ꯭ꯔꯣ
ꯑꯩꯖꯦ ꯏꯁꯧ ꯂꯥꯡꯕꯗꯤ ꯅꯠꯇꯦ ꯑꯗꯣ ꯈꯣꯟꯁꯦ ꯈꯤꯇꯪ ꯁꯨꯃꯥꯢꯅ ꯀꯜꯂꯒ ꯊꯨꯕꯅꯦꯕꯀꯣ ꯑꯗꯨꯒꯤ ꯁꯨꯝ ꯅꯪꯁꯦ ꯐꯅꯌꯥꯝ ꯀꯨꯢꯅꯁꯨ ꯂꯣꯟꯅꯔꯦ ꯑꯗꯨꯒ ꯑꯩꯅ ꯁꯥꯎꯕꯅ ꯀꯃꯥꯢꯅ ꯇꯧꯢ ꯑꯗꯒꯤ ꯁꯥꯎꯗꯕꯅ ꯃꯁꯥꯒꯤ ꯉꯥꯡꯕꯅ ꯀꯃꯥꯢꯅ ꯇꯧꯢ ꯍꯥꯢꯕꯁꯦ ꯈꯪꯗꯕ ꯃꯥꯜꯂꯦ ꯁꯨꯝꯕ ꯇꯥꯕꯗ ꯑꯩ ꯊꯋꯥꯢꯁꯦ ꯈꯤꯇꯪꯗꯤ ꯅꯨꯡꯉꯥꯇꯦ ꯍꯥꯢꯕꯗꯤ ꯑꯩꯒ ꯅꯣꯡꯃꯒ ꯋꯥꯔꯤ ꯁꯥꯟꯅ ꯅꯨꯡꯇꯤꯒꯤ ꯑꯗꯨꯝ ꯍꯥꯢꯕꯗꯤ ꯇꯣꯢꯅ ꯎꯅꯔꯤꯕ ꯃꯤ ꯑꯃꯅ ꯑꯩꯅ ꯁꯥꯎꯕꯒꯤ ꯃꯑꯣꯡ ꯑꯗꯒꯤ ꯍꯥꯢꯕꯗꯤ ꯑꯥ ꯑꯩꯅ ꯀꯃꯥꯢꯅ ꯉꯥꯡꯏ ꯍꯥꯢꯕ ꯈꯪꯕꯤꯔꯝꯗꯕꯁꯤꯃꯗꯤ ꯑꯩ ꯈꯔ ꯅꯨꯡꯉꯥꯢꯇꯦ ꯑꯗꯨꯕꯨ ꯀꯩꯁꯨ ꯀꯥꯏꯗꯦꯀꯣ ꯍꯣꯢ ꯑꯗꯨꯝ ꯇꯞ ꯇꯞꯅ ꯈꯪꯖꯔꯛꯀꯅꯤ ꯑꯗꯨꯒ ꯑꯩ ꯁꯥꯎꯕꯗꯤ ꯅꯠꯇꯦ ꯈꯔ ꯊꯨꯖꯕ ꯑꯗꯨꯒ ꯈꯔ ꯐꯤꯡꯅ ꯉꯥꯡꯖꯕꯒꯤꯅꯦꯕꯀꯣ ꯅꯪ ꯂꯥꯟꯅ ꯂꯧꯕꯤꯒꯅꯨ ꯑꯩ ꯁꯥꯎꯖꯗꯦ ꯑꯗꯣ ꯍꯥꯢꯅꯤꯡꯕ ꯑꯗꯨꯝ ꯍꯥꯢꯕꯤꯌꯨ
ꯑꯣ ꯀꯩꯁꯨꯨ ꯀꯥꯏꯗꯦꯗ ꯁꯨꯝ ꯍꯥꯏꯗꯤ ꯈꯤꯇꯪ ꯀꯜꯂꯛꯄꯗ ꯑꯩꯗꯤ ꯍꯦꯛꯇ ꯁꯥꯎꯕꯣꯏ ꯅꯤꯡꯗꯅꯀꯣ ꯑꯩꯗꯤ ꯋꯥꯈꯜ ꯅꯨꯡꯉꯥꯏꯇꯦꯕ ꯃꯤꯅ ꯀꯟꯅ ꯀꯟꯅ ꯉꯥꯡꯉꯛꯄꯁꯦ ꯑꯩ ꯀ꯭ꯌꯥꯝ ꯅꯨꯡꯉꯥꯏꯇꯦꯕꯀꯣ ꯑꯗꯨꯝ ꯍꯥꯏꯗꯤ ꯏꯁꯥꯗ ꯌꯥꯝ ꯍꯩꯅꯗꯕ ꯑꯃ ꯐꯥꯎꯕꯗꯣ ꯑꯗꯨꯃꯥꯏꯅ ꯑꯗꯨ ꯐꯔꯦ ꯑꯩ ꯉꯁꯥꯏꯀꯣ ꯆꯥꯛ ꯆꯥꯕ ꯆꯠꯄ ꯀꯥꯟꯗꯀꯣ ꯑ ꯆꯥꯛ ꯇꯣꯂꯛꯄ ꯃꯇꯝꯗ ꯈꯣꯏꯒꯤ ꯃꯪꯒꯦ ꯆꯥꯕꯀꯣ ꯃꯪꯒꯦ ꯆꯥꯕ ꯀꯥꯟꯗ ꯊꯥꯏꯅꯉꯥꯏꯒꯤ ꯑꯃ ꯑꯈꯣꯏꯅ ꯃꯪꯒꯦꯒꯤ ꯁꯥꯟꯅꯕꯗꯨ ꯅꯤꯡꯁꯤꯡꯉꯛꯄ ꯋꯥꯅꯤꯗ ꯃꯪꯒꯦꯁꯦ ꯊꯑꯣꯏꯅ ꯂꯩꯔꯒꯀꯣ ꯕꯖꯥꯔꯗꯩ ꯈꯪꯗꯦ ꯑꯃꯗꯩ ꯈꯪꯗꯦ ꯂꯩꯔꯒꯀꯣ ꯆꯥꯔꯒ ꯃꯔꯨ ꯆꯨꯞꯊꯣꯛꯈꯤꯕ ꯃꯔꯨꯁꯦ ꯑꯩꯁꯤꯅ ꯑꯈꯣꯏꯒꯤ ꯑ ꯀꯩ ꯍꯥꯏꯅꯤ ꯃꯔꯨ ꯃꯔꯨ ꯌꯥꯕ ꯇꯥꯅꯔ ꯁꯝꯅ ꯍꯥꯏꯔꯕ ꯇꯔꯥ ꯇꯔꯥ ꯄꯨꯊꯣꯛꯅꯔꯒ ꯀꯣ ꯑꯗꯨꯒ ꯃꯌꯥꯏ ꯃꯌꯥꯏ ꯆꯤꯡꯉꯒ ꯑꯅꯤꯗꯣ ꯊꯦꯡꯒꯥꯏꯅꯔꯒ ꯑꯗꯨꯃꯥꯏꯅ ꯂꯧꯕꯤ ꯈꯣꯠꯄꯤꯒ ꯇꯧꯔ ꯁꯥꯟꯅꯔꯛꯑꯦ ꯃꯣꯏꯒꯤ ꯁꯥꯟꯅꯔꯛꯄ ꯀꯃꯥꯏꯅ ꯇꯧꯒꯦ
ꯑꯧ ꯁꯥꯟꯅꯔꯛꯑꯦ ꯑꯩꯗꯤ ꯑ ꯁꯤꯒꯤ ꯃꯁꯥꯟꯅꯖꯤꯗꯤ ꯅꯤꯡꯕꯨ ꯅꯤꯡꯁꯤꯡꯉꯨꯗ꯭ꯔꯦꯅꯦ ꯑꯩ ꯀꯩꯅꯣ ꯃꯥ ꯃꯪꯒꯦ ꯍꯥꯏꯔꯛꯇꯣꯏꯖꯤꯕꯨ ꯑ ꯕꯜꯂꯞꯀ ꯁꯥꯔꯒ ꯆꯥꯕꯤꯗꯨ ꯍꯥꯏꯔꯛꯇꯣꯏꯖꯥꯠꯂ ꯈꯜꯂꯨꯕꯅꯦ ꯍꯣꯏ ꯁꯥꯟꯅꯔꯦ ꯑꯗꯨꯃꯥꯏꯅ ꯃꯪꯒꯦ ꯍꯩ ꯃꯔꯨꯅꯒꯁꯨ ꯁꯥꯟꯅꯕꯤꯗꯨꯀꯣ ꯑꯗꯨꯝ ꯑ ꯑꯃ ꯂꯩꯕꯅꯦ ꯑꯩꯁꯖꯨ ꯀꯩꯅꯣꯗꯤ ꯅꯤꯡꯁꯤꯡꯗ꯭ꯔꯦ ꯗꯥꯏꯔꯦꯛ ꯑꯗꯨꯒ ꯂꯩꯗꯤ ꯂꯩꯕꯅꯦ ꯑꯗꯨꯒꯨꯝꯕ ꯑꯃ ꯇꯥꯔꯕꯣ
ꯇꯥꯌꯦ ꯇꯥꯔꯦ
ꯂꯥꯡꯕꯅ ꯌꯥꯗ꯭ꯔꯦ ꯑꯈꯣꯏ ꯁ꯭ꯋꯥꯏꯖꯦ ꯑꯉꯥꯡꯕ ꯀꯩꯌꯣ ꯀꯩꯌꯣ ꯑꯗꯨꯒꯤ ꯑꯩꯖꯦ ꯃꯄꯥꯟꯗ ꯊꯣꯛꯂꯛꯀꯦꯅ ꯊꯣꯛꯂꯛꯏꯅꯦ ꯑꯗꯣ ꯉꯁꯤꯗꯤ ꯀꯩꯀꯩ ꯃꯊꯦꯜ ꯆꯥꯔꯒꯦ ꯀꯃꯥꯏꯅ ꯇꯧꯒꯦ
ꯑꯗꯨꯅꯦ ꯗꯨ ꯃꯪꯒꯦꯖꯦ ꯑꯉꯥꯡ ꯑꯣꯏꯔꯤꯒꯩꯗꯀꯣ ꯑꯗꯨꯝ ꯊꯑꯣꯏꯅ ꯃꯦꯠꯂꯒ ꯆꯥꯕ ꯑꯗꯒꯤ ꯕꯔꯞ ꯁꯥꯕ ꯀꯩꯗꯧꯕ ꯑꯗꯒꯤ ꯈꯣꯏꯗꯤ ꯗꯨꯝ ꯍꯤꯡꯅꯁꯨ ꯆꯥꯔꯛꯑꯦꯕꯀꯣ ꯍꯤꯡꯅ ꯍꯥꯏꯕꯗꯤ ꯃꯥꯒꯤ ꯑꯝ ꯈꯔ ꯃꯨꯜꯂꯛꯄꯩꯁꯦ ꯕꯣ ꯕꯣꯡ ꯀꯤꯜꯂꯒ ꯆꯥꯕ ꯌꯥꯝ ꯅꯨꯡꯉꯥꯏꯕ ꯑꯃ ꯑꯣꯏꯕꯗꯣ ꯑꯗꯨꯃꯥꯏ ꯑꯣꯏꯕꯅꯦ ꯑꯗꯨ ꯀ ꯃꯨꯟꯗ ꯃꯨꯟꯒ꯭ꯔꯗꯤ ꯌꯥꯝ ꯁꯤꯟꯕꯗꯣ ꯁꯨꯃꯥꯏꯅ ꯇꯧꯋꯦ ꯑꯗ ꯁꯪꯗ ꯁꯪꯃꯟꯈ꯭ꯔꯁꯨ ꯁꯤꯜꯂꯦꯕꯀꯣ ꯑꯗꯩ ꯃꯨꯟꯗ ꯃꯨꯟꯂꯁꯨ ꯁꯤꯜꯂꯦꯕꯀꯣ ꯃꯥꯒꯤ ꯃꯇꯝ ꯑꯃ ꯂꯩꯕꯅꯦꯕꯀꯣ ꯈꯤꯇꯪ ꯑꯅꯤꯗꯨ ꯇꯥꯏꯅꯕꯒꯤ ꯃꯊꯛ ꯑꯗꯨꯏ ꯅꯨꯃꯤꯠ ꯌꯥꯝꯅ ꯀꯨꯏ ꯀꯨꯏꯅꯗꯤ ꯂꯩꯇꯕꯅꯦꯕꯀꯣ ꯅꯨꯃꯤꯠ ꯅꯤꯅꯤ ꯍꯨꯝꯅꯤꯒꯨꯝꯕ ꯑꯗꯨꯃꯥꯏ ꯈꯇꯪ ꯇꯧꯕ ꯃꯇꯝ ꯑꯃ ꯂꯩꯕꯅꯦꯕꯀꯣ ꯑꯩꯗꯤ ꯆꯥꯕ ꯀꯥꯟꯗ ꯕ꯭ꯔꯨꯡ ꯕꯨꯡ ꯀꯤꯜꯂꯒꯀꯣ ꯊꯨꯝꯁꯨ ꯌꯥꯝ ꯊꯨꯝꯕ ꯃꯇꯝ ꯑꯃ ꯂꯩꯕꯗ ꯅꯣꯏ ꯅꯣꯏ ꯆꯥꯔꯛꯄ ꯆꯥꯔꯛꯇꯕ꯭ꯔꯥ ꯀꯃꯥꯏꯅ ꯇꯧꯒꯦ
ꯃꯪꯒꯤ ꯍꯩꯁꯦ ꯑꯩꯗꯤ ꯀꯩꯅꯣꯗ ꯁꯪꯉꯤꯉꯩꯗꯗꯤ ꯀꯌꯥ ꯆꯥꯔꯛꯇ꯭ꯔꯦꯕꯀꯣ ꯑꯗꯨꯒ ꯍꯧꯖꯤꯛꯀꯤ ꯃꯣꯏꯒꯤ ꯃꯨꯜꯂꯀꯥꯟꯗ ꯍꯥꯏ ꯇꯥꯔꯦꯀꯣ ꯃꯨꯟꯕ ꯍꯥꯏꯕꯗꯤ ꯀꯩꯅꯣ ꯑꯣꯏꯔꯀꯥꯟꯗ ꯑꯃ ꯑꯗꯨꯝ ꯌꯣꯜꯂꯤꯗꯅꯀꯣ ꯃꯀꯨ ꯈꯣꯛꯇꯣꯛꯑ ꯃꯇꯨꯡꯗ ꯌꯣꯟꯕꯤꯗꯣ ꯑꯗꯨꯃꯥꯏꯅ ꯌꯣꯟꯕꯗꯣ ꯑꯗꯨꯗ ꯑꯣꯏꯅ ꯆꯥꯔꯛꯏ ꯂꯣꯏꯔꯦ ꯀꯩꯅꯣ ꯇꯧꯢꯖꯤꯕꯨ ꯍꯨꯏꯌꯣ ꯒꯥꯔꯤꯋꯣ ꯈꯣꯏꯗꯣꯛꯁꯦ ꯌꯥꯝ ꯁꯥꯎꯅꯤꯡꯉꯛꯀꯗꯣꯔꯦ ꯑꯩ ꯑꯗꯣ ꯑꯗꯨꯃꯥꯏꯅ ꯇꯧꯔꯒ ꯆꯥꯔꯛꯑꯦ ꯃꯦꯠꯄ ꯑꯗꯨꯒ ꯆꯤꯅꯤꯒ ꯈꯤꯇꯪ ꯇꯣꯠꯂꯒ ꯆ ꯆꯥꯕꯁꯨ ꯑꯗꯨꯝ ꯌꯥꯎꯔꯛꯑꯦꯕꯀꯣ ꯑꯗꯨꯒ ꯕꯂꯞꯀꯨꯝꯕꯗꯤ ꯌꯥꯝ ꯄꯥꯝꯃꯦ ꯃꯪꯒꯦ ꯍꯩꯒꯤ ꯕꯂꯞꯁꯦꯀꯣ ꯑꯩꯗꯤ ꯊꯥꯏꯅ ꯃꯪꯒꯪ ꯍꯩ ꯕꯂꯞꯀꯤ ꯃꯇꯝꯖꯦ ꯀꯩ ꯑꯣꯏꯒꯦ ꯍꯥꯏ ꯀꯥꯟꯗ ꯁꯪꯒꯣꯝ ꯕꯂꯞ ꯍꯥꯏꯗꯥ ꯑꯃ ꯊꯣꯛꯑꯝꯃꯦꯕꯀꯣ ꯁꯪꯒꯣꯝꯒ ꯃꯪꯒꯦ ꯍꯩꯒꯁꯦ ꯑꯗꯨꯝ ꯊꯣꯛꯃꯤꯟꯅꯕꯗꯣ ꯑꯣꯏꯌꯦꯕꯀꯣ ꯁꯝ ꯍꯥꯏꯔꯕꯗ ꯀꯣꯝꯂꯥꯒ ꯑ ꯀꯩꯅꯣꯒ ꯍꯩꯅꯧꯒꯒꯤ ꯕꯂꯞ ꯊꯣꯛꯄ ꯑꯗꯨꯃꯥꯏꯅ ꯃꯪꯒꯦ ꯍꯩꯒꯤꯅ ꯑꯃꯨꯛ ꯀꯩꯅꯣ ꯍꯣꯏꯗꯣ ꯑꯣꯏꯃꯤꯟꯅꯕꯗꯣ ꯇꯥꯟ ꯆꯥꯟꯅꯅ ꯁꯪꯒꯣꯝ ꯕꯂꯞꯀ ꯍꯦꯛꯇ ꯑꯣꯏꯌꯦ ꯑꯗꯣ ꯑꯩꯗꯤ ꯁꯪꯒꯣꯝ ꯕꯂꯞꯁꯦ ꯀꯌꯥ ꯄꯥꯝꯃꯛꯇꯦꯕꯀꯣ ꯃꯪꯒꯦ ꯍꯩ ꯕꯂꯞꯁꯦ ꯑꯣꯏꯅ ꯌꯥꯝ ꯆꯥꯔꯛꯑꯦ ꯃꯪꯒꯤ ꯍꯩ ꯕꯂꯞꯁꯦ ꯌꯥꯝ ꯄꯥꯝꯖꯔꯛꯑꯦ ꯍꯥꯏꯇꯥꯥꯔꯦ ꯑꯗꯣ ꯅꯪꯗꯤ ꯕꯂꯞꯀꯨꯝꯕꯗꯤ ꯀꯩꯀꯩ ꯁꯨꯝ ꯆꯥꯔꯛꯀꯦ ꯑꯉꯥꯡ ꯑꯣꯏꯔꯤꯉꯩꯗ
ꯕꯔꯞ ꯍꯥꯏꯁꯤꯀꯣ ꯑꯩꯈꯣꯏꯗꯤ ꯌꯥꯝ ꯆꯥꯔꯛꯑꯦꯗ ꯕ꯭ꯔꯞ ꯑꯩꯅ ꯌꯥꯝ ꯈ꯭ꯋꯥꯏ ꯄꯥꯝꯕꯗꯤꯀꯣ ꯑꯩꯈꯣꯏꯒꯤ ꯂꯝꯕꯤꯁꯤꯗ ꯕꯂꯞ ꯌꯣꯟꯕ ꯂꯥꯛꯇꯣꯏꯅꯦꯕꯀꯣ ꯀ꯭ꯔꯣ ꯀ꯭ꯔꯣ ꯀ꯭ꯔꯣ ꯀ꯭ꯔꯣ ꯀ꯭ꯔꯣꯛ ꯑꯣꯠꯂ ꯂꯥꯛꯇꯨꯏꯅꯦꯕ ꯀꯣ ꯁꯥꯏꯀꯟ ꯊꯧꯔꯒ ꯑꯗꯨꯗꯨꯒ ꯈꯣꯏꯒꯤ ꯁꯪꯒꯣꯝꯒꯤꯗꯤ ꯑꯣꯏꯔꯒꯀꯣ ꯆꯩꯇꯦꯛ ꯆꯩꯇꯦꯛ ꯃꯇꯦꯛ ꯑꯃ ꯇꯧꯔꯒ ꯃꯅꯨꯡ ꯗꯅ ꯑꯥꯃꯨꯛ ꯌꯨꯕꯤ ꯄꯤꯛꯅ ꯄꯤꯛꯅ ꯁꯣꯏꯗꯣꯛꯄꯗꯣ ꯑꯗꯨꯗꯣ ꯌꯥꯎꯗꯣꯏꯅꯦꯕꯀꯣ ꯑꯗꯨꯏꯗꯨꯒ ꯆꯨꯞꯄꯒ ꯆꯥꯕ ꯑꯗꯨ ꯌꯥꯝ ꯍꯥꯎꯋꯦ ꯑꯗꯨꯃꯥꯏꯅ ꯆꯥꯕ ꯑꯃ ꯌꯥꯎꯔꯦ ꯑꯗꯒꯤ ꯈꯣꯏꯒꯤ ꯁꯪꯒꯣꯝꯒꯤꯀꯣ ꯁꯪꯒꯣꯝꯒꯤꯁꯨ ꯆꯥꯏ ꯑꯗꯩ ꯍꯥꯟꯅꯗꯤ ꯁꯨꯃꯥꯏꯅ ꯑꯩꯈꯣꯏꯒꯤ ꯕ꯭ꯔꯞ ꯇꯧꯔꯒ ꯈꯣꯠꯂꯒ ꯏꯪꯍꯟꯅꯕ ꯂꯩꯔꯝꯗꯦꯕꯀꯣ ꯈꯣꯏꯒꯤ ꯀꯧꯇꯥ ꯑꯃꯥ ꯆꯥꯏ ꯍꯥꯏꯗꯤ ꯀꯣꯟ ꯃꯆꯥ ꯑꯃꯀꯣ ꯑꯗꯨꯃꯥꯏꯅ ꯇꯧꯕ ꯑꯗꯨꯏꯗꯤꯝ ꯍꯦꯛ ꯎꯕ ꯀꯥꯟꯗ ꯅꯍꯥꯟꯋꯥꯏꯒꯤ ꯕꯔꯞ ꯆꯥꯒꯤꯕꯒꯤ ꯑꯗꯨꯝ ꯅꯤꯡꯁꯤꯡꯕꯗꯣ ꯁꯨꯃꯥꯏꯅ ꯇꯧꯔꯥ ꯑꯗꯨꯗ ꯍꯥꯞꯇꯣꯏꯁꯦ ꯑꯈꯣꯏꯒꯤ ꯀꯣꯝꯂꯥ ꯑꯈꯣꯏ ꯔꯁꯅꯥ ꯍꯥꯏꯅ ꯑꯃ ꯂꯩꯌꯦꯕꯀꯣ ꯑꯗꯨꯗꯨꯅ ꯇꯧꯔꯒ ꯁꯦꯝꯕ ꯑꯃꯅꯦ ꯁꯪꯒꯣꯝꯒꯤꯅꯦ ꯑꯗꯩ ꯃꯪꯒꯦꯒꯤꯅꯦ ꯑꯗꯨꯃꯥꯏꯅ ꯇꯧꯗꯣꯏꯅꯦꯕꯀꯣ ꯑꯗꯨꯃꯥꯏꯅ ꯆꯥꯔꯛꯑꯦ
ꯑꯣ ꯑꯗꯨ ꯍꯥꯏꯔꯒ ꯅꯪꯅ ꯄꯟꯒꯤꯕ ꯑꯃ ꯑꯩꯅ ꯌꯥꯝ ꯄꯟꯅꯤꯡꯉꯝꯕꯅꯦ ꯑꯗꯨꯒꯤꯗꯣ ꯕꯂꯞꯁꯦ ꯅꯪꯉꯣꯟꯗ ꯍꯡꯗꯣꯛꯈ꯭ꯔꯀꯥꯟꯗꯀꯣ ꯑꯩ ꯁꯤ ꯆꯤꯊꯍꯧꯔꯦꯅꯦ ꯑꯩꯅ ꯈ꯭ꯋꯥꯏꯗꯒꯤ ꯄꯥꯝꯖꯕꯁꯦꯅ ꯈꯜꯂꯛꯄꯒ ꯅꯪꯅ ꯑꯃꯨꯛ ꯍꯥꯏꯔꯛꯑꯦꯕꯀꯣ ꯍꯧꯖꯤꯛꯀꯤ ꯅꯪꯅ ꯍꯥꯏꯕꯗꯣ ꯑꯉꯧꯕ ꯃꯆꯨꯒꯤ ꯑꯣꯏꯔꯒ ꯆꯩꯇꯦꯛꯇ ꯌꯥꯎꯔꯒ ꯗ ꯃꯅꯨꯡ ꯑ ꯃꯅꯨꯡꯗ ꯌꯨꯕꯤ ꯃꯀꯨꯞ ꯃꯀꯨꯞꯀ ꯌꯥꯎꯕꯗꯣ ꯑꯗꯨꯒꯤꯗꯨꯁꯨ ꯌꯥꯝ ꯆꯥꯔꯛꯑꯦ ꯌꯥꯝ ꯄꯥꯝꯃꯛꯑꯦ ꯑꯗꯣ ꯑꯗꯨꯗꯒꯤ ꯍꯦꯟꯅ ꯄꯥꯝꯕ ꯑꯃꯒ ꯂꯩꯌꯦꯕꯀꯣ ꯑꯩꯅ ꯊꯥꯏꯅ ꯑꯈꯣꯏꯅ ꯆꯥꯔꯛꯄꯁꯦ ꯑ ꯃꯣꯏ ꯀꯩꯅꯣꯅ ꯄꯨꯔꯛꯄꯁꯦꯀꯣ ꯑꯉꯧꯕ ꯀꯩꯅꯣꯁꯦ ꯀꯣꯟ ꯑꯣꯏꯅꯗꯤ ꯄꯣꯔꯛꯑꯅꯤ ꯀꯣ ꯌꯥꯎꯔꯅꯤ ꯑꯗꯨꯒ ꯃꯅꯨꯡꯗ ꯍꯥꯞꯄꯁꯤꯀꯣ ꯑꯉꯧꯕꯁꯤ ꯃꯣꯏꯅ ꯃꯣꯏꯒꯤ ꯀꯣꯟ ꯑꯃꯗ ꯍꯥꯞꯄ ꯄꯣꯔꯛꯀꯅꯦꯕꯀꯣ ꯑꯗꯨꯗꯣ ꯑꯃꯨꯛ ꯈꯨꯗꯛꯇꯨꯗ ꯑꯗꯨꯝ ꯑꯈꯣꯏꯅ ꯀꯣꯟꯁꯦ ꯄꯥꯏꯔꯒ ꯀꯣꯟ ꯃꯅꯨꯡꯁꯤꯗ ꯃꯣꯏꯅ ꯍꯥꯞꯆꯤꯟꯕꯤꯗꯣꯏꯅꯦꯕ ꯍꯧꯖꯤꯛꯀꯤ ꯑꯉꯧꯕ ꯒꯩꯅ ꯁꯦꯝꯕꯁꯤꯀꯣ ꯑꯗꯨꯒꯤꯗꯨꯅ ꯍꯦꯟꯅ ꯄꯥꯝꯃꯦꯕ ꯅꯪꯅ ꯍꯧꯖꯤꯛꯀꯤ ꯆꯩꯅ ꯁꯦꯝꯕ ꯑꯗꯨꯗꯒꯤꯗꯤꯀꯣ ꯑꯗꯨ ꯑꯗꯨꯃꯥꯏꯅꯁꯨ ꯌꯥꯝ ꯆꯥꯔꯛꯑꯦ ꯊꯥꯏꯅꯗꯤ ꯑꯩ ꯑꯉꯥꯡ ꯑꯣꯏꯔꯤꯉꯩꯗꯀꯣ ꯃꯈꯣꯟꯁꯦ ꯍꯦꯛ ꯇꯥꯈꯤꯕꯒ ꯆꯦꯟꯗꯣꯏꯅꯦ ꯍꯥꯟꯅꯀꯣ ꯑꯗꯒꯤ ꯁꯨꯝ ꯈꯪꯗꯦ ꯑꯗꯨꯒꯨꯝꯕꯗꯣ ꯌꯥꯝ ꯄꯥꯝꯃꯛꯑꯦ ꯑꯗꯨꯒ ꯑꯩꯁꯦ ꯑꯉꯥꯡ ꯑꯣꯏꯔꯤ ꯆꯥꯒꯤꯕꯗꯣ ꯌꯥꯝꯃꯟꯗ ꯆꯥꯅꯤꯡꯃꯟꯕ ꯍꯥꯏꯇꯥꯔꯦ ꯑꯗꯨꯒꯤ ꯏ ꯏꯀꯨꯏ ꯀꯨꯏ ꯇ꯭ꯔꯤꯉꯩꯗꯀꯣ ꯃꯃꯥꯡꯒꯨꯝꯕ ꯑꯣꯏꯔꯝꯗꯧ ꯃꯥꯜꯂꯦ ꯃꯃꯥꯡ ꯍꯥꯏꯕꯗꯤ ꯍꯟꯗꯛꯀꯤ ꯑꯥ ꯈꯤꯇꯪ ꯀꯨꯏꯗ꯭ꯔꯤꯉꯩ ꯃꯃꯥꯡꯖꯤꯗ ꯑꯃ ꯊꯦꯡꯅꯩꯑꯕꯀꯣ ꯑꯗꯨꯃꯥꯏꯅ ꯌꯣꯟꯕ ꯂꯥꯛꯄ ꯍꯥꯏꯇꯥꯥꯔꯦ ꯀꯣꯟ ꯀꯣꯟ ꯑꯣꯏꯅ ꯁꯦꯝꯃꯒ ꯌꯣꯟꯕ ꯂꯥꯛꯄ ꯑꯃ ꯊꯦꯡꯅꯕꯖꯤꯗ ꯑꯩꯅ ꯂꯨꯄꯥ ꯌꯥꯡꯈꯩꯒꯤ ꯂꯩꯍꯧꯔꯒꯅꯦ ꯑꯥ ꯑꯍꯨꯝ ꯇꯧꯕꯤꯔꯛꯑꯦ ꯃꯥꯅꯀꯣ ꯑꯗꯨꯒ ꯃꯆꯨ ꯃꯆꯨ ꯑꯍꯨꯝ ꯀꯣꯟ ꯑꯍꯨꯝ ꯇꯧꯔ ꯆꯥꯏ ꯑꯗꯨ ꯏꯊꯟꯗ ꯑꯍꯨꯝ ꯑꯍꯨꯝ ꯂꯧꯁꯤꯟꯒꯤꯕꯒꯤ ꯃꯍꯤꯁꯨ ꯈꯤꯇꯪ ꯈꯤꯇꯪ ꯂꯥꯡꯊꯣꯛꯂꯛꯄꯒꯤꯅꯦ ꯑꯍꯨꯝꯃꯛ ꯄꯥꯏꯔꯒ ꯆꯥꯏ ꯏꯕꯦꯝ ꯇꯧꯒ꯭ꯔꯦꯕ ꯑꯩꯁꯦ ꯍꯥꯏꯗꯤ ꯌꯥꯝꯅ ꯃꯤꯁ ꯇꯧꯔꯛꯄꯗ ꯊꯥꯏꯅ ꯑꯗꯣ ꯅꯪꯗꯤ ꯑꯗꯨꯒꯨꯝꯕꯗꯣ ꯍꯧꯖꯤꯛꯀꯥꯟ ꯅꯧꯅ ꯆꯥꯕ ꯈꯣꯠꯄ ꯂꯩꯕ꯭ꯔꯣ ꯀꯃꯥꯏ ꯇꯧꯒꯦ
ꯑꯗꯨ ꯀꯣꯟ ꯀꯅꯣ ꯑꯥꯏꯁ ꯀ꯭ꯔꯤꯝ ꯀꯧꯗꯤꯌꯦ ꯑꯗꯨꯗꯤ ꯑꯩꯈꯣꯏꯒꯤ ꯑꯥꯏꯁ ꯀꯤꯝ ꯀꯧꯋꯦꯕ ꯕꯔꯞ ꯀꯧꯗ꯭ꯔꯦꯕꯀꯣ ꯅꯨ ꯇꯣꯡꯉꯥꯜꯂꯦꯕꯀꯣ ꯍꯣꯏ ꯑꯗꯨꯝ ꯆꯥꯔꯛꯑꯦ ꯑꯗꯨꯗꯣ ꯀꯨꯏꯗ꯭ꯔꯤꯀꯣ ꯉꯔꯥꯡ ꯅꯍꯥꯟ ꯉꯔꯥꯡ ꯅꯍꯥꯟꯗꯪꯅꯦ ꯑꯈꯣꯏ ꯏꯅꯥꯎꯄꯥ ꯂꯨꯍꯣꯡꯕ ꯂꯣꯏꯔꯕ ꯃꯇꯨꯡꯗꯀꯣ ꯆꯥꯛꯑꯦꯕ ꯑꯗꯨꯅ ꯑꯃꯨꯛ ꯅꯍꯥꯟꯋꯥꯏꯗꯤ ꯑꯉꯧ ꯃꯆꯨ ꯇꯨ ꯑꯣꯏꯗꯅ ꯍꯧꯖꯤꯛꯅ ꯃꯆꯨ ꯃꯆꯨ ꯃꯈꯜ ꯃꯈꯜ ꯂꯩꯌꯦꯕꯀꯣ ꯑꯩꯅ ꯍꯥꯟ ꯆꯥꯕꯗꯣ ꯀꯩꯅꯣ ꯇꯧꯋꯦ ꯍꯥꯏꯗꯤ ꯑꯈꯣꯏꯒꯤ ꯀꯣ ꯂꯩ ꯃꯆꯨ ꯑꯣꯏꯔꯒ ꯀꯣ ꯑꯗꯨꯃꯥꯏꯅ ꯇꯧꯔ ꯆꯥꯏꯌꯦꯕꯀꯣ ꯑꯗꯨꯃꯥꯏꯟ ꯇꯧꯔꯒ ꯆꯥꯕꯗꯣ ꯌꯥꯝ ꯍꯥꯎꯋꯦ ꯍꯥꯏꯕꯗꯤ ꯅꯍꯥꯟꯋꯥꯏ ꯊꯥꯏꯅꯒꯤ ꯃꯍꯥꯎꯗꯨꯝ ꯐꯪꯉꯦꯕꯀꯣ ꯑꯗꯨꯗꯣ ꯅꯪꯒꯤꯗꯤ ꯌꯥꯝ ꯇꯥꯡꯉꯦ ꯑꯩꯈꯣꯏꯒꯤꯅ ꯑꯃꯨꯛꯀꯣ ꯂꯨꯄꯥ ꯇꯔꯥ ꯇꯔꯥ ꯄꯤꯌꯦꯕꯀꯣ ꯑꯗꯒꯤ ꯍꯧꯖꯤꯛꯀꯤ ꯑꯩꯅ ꯍꯥꯏꯕꯗꯣ ꯕꯔꯞ ꯑꯃ ꯌꯨ ꯕꯤ ꯌꯥꯎꯕꯁꯨ ꯑꯗꯨꯃꯥꯏ ꯇꯧꯔꯒ ꯇꯔꯥ ꯇꯔꯥ ꯄꯤꯌꯦꯕꯀꯣ ꯑꯩ ꯕꯥꯅꯤ ꯋꯥꯛꯀꯤꯡ ꯆꯠꯄꯅꯤꯅꯦ ꯃꯥꯅ ꯑꯍꯥꯟꯕꯗ ꯀꯣ ꯍꯧꯖꯤꯛ ꯀꯣꯟꯗꯣ ꯍꯥꯟꯅ ꯂꯩꯔꯦꯕꯀꯣ ꯑꯥꯏꯁ ꯀꯤꯝꯗꯣ ꯑꯗꯨ ꯂꯩꯔ ꯃꯇꯨꯡꯗꯀꯣꯏ ꯌꯨꯕꯤꯒꯤ ꯀꯩꯅꯣꯒꯤꯗ ꯑꯃꯨꯛ ꯍꯥꯏꯗꯤ ꯕꯔꯞꯇꯣ ꯑꯃꯨꯛ ꯂꯩ ꯂꯩꯔꯤꯕ ꯕꯞꯇꯨꯁꯨ ꯌꯥꯎꯔꯤꯕ꯭ꯔꯥ ꯍꯪꯒꯥꯥꯟꯗꯤ ꯌꯥꯎꯔꯤꯒ ꯑꯗꯨꯗꯤ ꯅ ꯆꯥꯅꯤꯡꯉꯦ ꯊꯥꯏꯅꯤꯡꯉꯩꯒꯤꯗꯣ ꯑꯗꯨꯝ ꯅꯤꯡꯁꯤꯡꯉꯦ ꯈꯣꯠꯂꯦ ꯍꯥꯏꯔꯒꯀꯣ ꯑꯗꯨꯃꯥꯏꯅ ꯂꯩꯔꯒ ꯆꯥꯏ ꯑꯗꯨꯒ ꯃꯥꯅ ꯑꯃꯈꯛꯇꯪ ꯍꯥꯞꯄꯤꯔꯝꯃꯦꯕꯀꯣ ꯑꯗꯨꯃꯥꯏꯅ ꯇꯧꯔꯒ ꯑꯗꯨꯝ ꯆꯥꯔꯦ ꯀꯨꯏꯗꯦꯗ ꯉꯍꯥꯟ ꯅꯍꯥꯟ ꯆꯥꯗ ꯉꯥꯏꯔꯤꯗ ꯍꯧꯖꯤꯛ ꯑꯗꯨꯝ ꯌꯣꯟꯕꯗꯤ ꯌꯣꯟꯕ ꯆꯠꯄꯅꯦ ꯑꯗꯨꯏꯗꯣ
ꯑꯣ ꯑꯩꯗꯤ ꯊꯦꯡꯅꯗꯕ ꯀꯨꯏꯔꯦꯕꯀꯣ ꯑꯩꯈꯣꯏꯒꯤꯗꯣ ꯇꯥꯡꯉꯦ ꯍꯥꯏꯔꯤꯁꯦ ꯍꯣꯏ ꯀꯨꯟ ꯀꯨꯟ ꯍꯥꯏꯌꯦꯕ ꯀꯣ ꯑꯗꯣ ꯃꯥꯅ ꯌꯥꯡꯈꯩꯒꯤ ꯑꯍꯨꯝ ꯇꯧꯕꯤꯔꯛꯄꯅꯦꯕꯀꯣ ꯑꯗꯨꯝ ꯈꯤꯇꯪꯗꯤ ꯆꯥꯎꯋꯦ ꯃꯥꯒꯤ ꯀꯣꯟꯗꯨꯅꯀꯣ ꯀꯣꯟꯒꯤ ꯁꯥꯏꯖꯇꯨꯅꯁꯨ ꯑꯣꯏꯗꯣꯏꯅꯦꯕꯀꯣ ꯑꯗꯨꯒ ꯑꯗꯨꯝ ꯍꯥꯎꯁꯨ ꯍꯥꯎꯋꯦ ꯑꯗꯨꯒ ꯃꯝ ꯃꯥ__ ꯆꯨꯕꯨꯗꯤ ꯑꯉꯧꯕ ꯉꯥꯛꯇꯅꯦ ꯃꯥꯒꯤꯗꯨꯗꯤꯀꯣ ꯍꯥꯏꯕꯗꯤ ꯀꯣꯟ ꯃꯆꯨꯗꯨꯕꯨꯗꯤ ꯇꯣꯉꯥꯟ ꯇꯣꯉꯥꯟꯕ ꯑꯗꯨꯒ ꯃꯅꯨꯡꯗ ꯍꯥꯞꯄꯤꯕ ꯄꯣꯠꯇꯨꯗꯤ ꯑꯉꯧꯕꯗꯣ ꯑꯗꯨ ꯉꯥꯛꯇ ꯑꯣꯏꯌꯦꯕꯀꯣ ꯑꯗꯨ ꯍꯥꯏꯔꯒ ꯉꯔꯥꯡꯖꯦ ꯏꯃꯥꯟꯅꯕ ꯑꯃꯒ ꯊꯕꯛ ꯑꯃ ꯆꯠꯄꯗ ꯆꯥꯔꯛꯑꯦꯕꯀꯣ ꯑꯥꯏꯁ ꯀ꯭ꯔꯤꯝ ꯑꯣꯏꯅ ꯍꯥꯏꯇꯥꯔꯦ ꯆꯩ ꯆꯩ ꯆꯩ ꯍꯥꯞꯄꯤꯗꯨꯅꯦꯕꯀꯣ ꯑꯗꯨꯗ ꯑꯩꯅ ꯆꯥꯕꯁꯦ ꯂꯩ ꯃꯆꯨꯒꯤꯗꯤ ꯑꯣꯏ ꯑꯗꯨꯒ ꯎꯝ ꯃꯥꯁꯦ ꯃꯍꯥꯎ ꯌꯥꯝ ꯍꯥꯎꯕꯗꯣ ꯍꯥꯏꯕꯗꯤ ꯈꯪꯗꯦ ꯑꯗꯨꯝ ꯃꯥ ꯀꯩꯅꯣꯒꯨꯝꯕ ꯃꯥꯜꯂꯨꯕ ꯑꯩꯅ ꯑꯗꯨꯒꯗꯤ ꯃꯍꯥꯎꯗꯣ ꯇꯣꯡꯉꯥꯜꯂꯒ ꯍꯦꯟꯅ ꯍꯥꯎꯕꯗꯨ ꯑꯣꯏꯌꯦꯕꯀꯣ ꯑꯗꯨꯒ ꯏꯃꯥꯟꯅꯕꯗꯨꯅ ꯀꯩꯅꯣꯒꯤ ꯆꯥꯏꯌꯦꯕ ꯆꯣꯀ꯭ꯂꯦꯠ ꯀꯤ__ ꯀꯤ ꯍꯥꯏꯇꯥꯔꯦꯀꯣ ꯆꯣꯀ꯭ꯂꯦꯠ ꯅ ꯁꯥꯕ ꯑꯃ ꯆꯥꯏ ꯑꯗꯨ ꯃꯥꯒꯤꯗꯨꯁꯨ ꯑꯗꯨꯝ ꯍꯥꯎꯔꯝꯃꯦ ꯑꯗꯨꯒ ꯃꯥꯒꯤꯗꯨꯗꯒꯤꯗꯤ ꯑꯃꯨꯛ ꯑꯩꯒꯤ ꯋꯥꯈꯟꯗꯗꯤ ꯑꯩꯒꯤ ꯑꯩꯅ ꯆꯥꯕꯗꯨꯅ ꯑꯃꯨꯛ ꯍꯦꯟꯅ ꯑꯥ ꯃꯥꯒꯤ ꯃꯍꯥꯎꯖꯦ ꯇꯣꯉꯥꯟꯅ ꯊꯣꯛꯄꯗꯣ ꯇꯧꯋꯦꯕꯀꯣ ꯆꯣꯀ꯭ꯂꯦꯠꯇꯨꯗꯤ ꯑꯃꯨꯛ ꯁꯨꯝ ꯇꯣꯏꯅ ꯆꯥꯒ꯭ꯔꯕꯅꯤꯅ ꯎꯝ ꯆꯣꯀ꯭ꯂꯦꯠꯀꯤꯞ ꯑꯃ ꯑꯝ ꯈꯪꯉꯒ ꯂꯩꯕꯗꯨ ꯇꯧꯋꯦꯕꯀꯣ ꯑꯩꯒꯤꯗꯨꯅ ꯑꯃꯨꯛ ꯈꯤꯇꯪ ꯇꯣꯉꯥꯟꯕꯗꯧꯅ ꯇꯧꯋꯤ ꯑꯗꯨ ꯑꯩꯁꯦ ꯇꯥꯟꯖꯥ ꯆꯥꯔꯒꯗꯤ ꯑꯃꯨꯛꯇꯪꯒ ꯑꯗꯨꯝ ꯆꯠꯊꯣꯛ ꯈꯣꯠꯁꯤꯟ ꯇꯧꯕꯗ ꯇꯟꯖꯥ ꯆꯥꯔꯗꯤ ꯆꯥꯔꯨꯁꯦꯅ ꯍꯧꯒꯦꯅ ꯈꯜꯂꯤꯕꯅꯤ ꯑꯗꯣ ꯃꯥ ꯆꯥꯅꯤꯡꯉꯝꯗ꯭ꯔꯥ ꯆꯥꯅꯤꯡꯉꯝꯃꯣꯏꯗ꯭ꯔꯥꯗꯤ ꯈꯪꯗꯦꯀꯣ ꯑꯩꯅ ꯁꯨꯝ ꯍꯧꯒꯦ ꯈꯟꯖꯕꯒꯤ ꯋꯥꯅꯦꯕꯀꯣ ꯑꯗꯨꯕꯨꯗꯤ
ꯅꯃꯥꯟꯅꯕ ꯍꯥꯏꯁꯤ ꯅꯪꯅ ꯆꯥ ꯆꯥꯕ ꯆꯠꯁꯦ ꯍꯧꯕ ꯑꯗꯩ ꯀꯩꯅꯣ ꯇꯧꯁꯦ ꯍꯥꯏꯕ ꯊꯕꯛ ꯆꯠ ꯍꯧꯕ ꯑꯗꯥ ꯑꯗꯨꯝ ꯌꯥꯔꯛꯀꯅꯤ ꯅꯪꯕꯨ ꯍꯥꯏꯗꯤ ꯁꯨꯝ ꯍꯥꯏꯗꯤ ꯅꯪꯕꯨ ꯂꯨꯅ ꯈꯟꯖꯕ ꯑꯣꯏꯇꯥꯔꯒꯗꯤꯀꯣ ꯑꯗꯨꯕꯨꯗꯤ ꯑꯗꯨꯝ ꯍꯥꯏꯔꯒ ꯍꯧꯔ ꯌꯦꯡꯉꯣ ꯑꯗꯨꯝ ꯁꯣꯏꯗꯅ ꯌꯥꯔꯛꯀꯅꯤ ꯑꯗꯨꯒ ꯍꯣꯏ ꯉꯥꯛꯇꯪꯒꯤ ꯑꯗꯨꯃꯥꯏꯅ ꯃꯃꯤꯡꯗꯒꯤ ꯀꯤꯛ ꯇꯤꯟꯅꯕ ꯈꯣꯠꯄ ꯑꯣꯏꯇꯥꯔꯒꯗꯤ ꯍꯣꯏ ꯑꯗꯨꯝ ꯃꯥ ꯂꯩꯊꯣꯛꯅꯕꯀꯣ ꯑꯁ ꯑꯩ ꯆꯥꯅꯤꯡꯗꯦ ꯑꯩ ꯊꯕꯛ ꯂꯩ ꯑꯗꯣ ꯑꯗꯨꯃꯥꯏ ꯇꯧꯔꯒ ꯂꯩꯊꯣꯛꯅꯕ ꯍꯣꯠꯅꯔꯛꯀꯅꯦꯕꯀꯣ ꯑꯗꯨ ꯅꯪꯒ ꯑꯗꯨꯝ ꯍꯥꯏꯗꯤ ꯅꯪꯕꯨ ꯂꯨꯅ ꯈꯟꯖꯕ ꯃꯤ ꯑꯣꯏꯇꯥꯔꯒꯗꯤ ꯑꯗꯨꯝ ꯆꯠꯁꯤ ꯆꯥꯔꯨꯁꯤ ꯑꯗꯥꯒꯤ ꯇꯧꯔꯨꯁꯤ ꯅꯪꯅꯗꯪ ꯍꯥꯏꯔꯛꯄꯗꯀꯣ ꯑꯗꯨꯝ ꯍꯣꯏ ꯍꯣꯏ ꯍꯥꯏꯗꯤ ꯍꯤꯛ ꯇꯣꯞꯄ ꯉꯝꯗꯕ ꯃꯤꯗꯣ ꯑꯗꯨꯃꯥꯏꯅ ꯑꯣꯏꯗꯣꯏꯅꯦ ꯑꯗꯣ ꯅꯪ ꯍꯥꯏꯔ ꯌꯦꯡꯉꯣ ꯑꯗꯨꯀꯥꯟꯗ ꯑꯗꯨꯝ ꯈꯪꯒꯅꯤꯗ
ꯍꯣꯏ ꯈꯪꯗꯦ ꯑꯩꯁꯦ ꯑꯗꯨꯃꯥꯏꯅ ꯍꯥꯏꯕꯗꯤ ꯑꯩꯅ ꯍꯥꯏꯔꯛꯑꯦꯅ ꯑꯗꯨꯝ ꯍꯥꯏ ꯇꯦ ꯍꯤꯛꯇꯣꯛꯇꯕꯒꯤ ꯃꯑꯣꯡꯗ ꯇꯧꯕꯗꯨꯗꯤ ꯑꯃꯨꯛ ꯄꯥꯝꯗꯦꯕꯀꯣ ꯑꯩꯅ ꯄꯥꯝꯃꯤꯁꯤꯅ ꯇꯁꯦꯡꯅ ꯆꯥꯅꯤꯡꯗꯕ ꯑꯣꯏꯔꯒꯗꯤ ꯑꯩ ꯉꯁꯤꯗꯤ ꯆꯥꯅꯤꯡꯗ꯭ꯔꯦꯅ ꯑꯗꯨꯃꯥꯏꯅ ꯈꯨꯝꯕꯗꫭ ꯄꯥꯝꯃꯦꯕ ꯑꯦ ꯑꯩꯅ ꯍꯥꯏꯔꯛꯑꯕꯅꯦꯅ ꯑꯗꯨꯝ ꯀꯩꯅꯣ ꯇꯧꯕꯗꯨꯗꯤ ꯑꯃꯨꯛ ꯄꯥꯝꯗꯦꯕꯀꯣ ꯑꯗꯣ ꯍꯪꯉꯒꯗꯤ ꯌꯦꯡꯒꯦ ꯃꯥꯗꯣ ꯃꯈꯅꯥꯎꯗꯣ ꯅꯨꯡꯉꯥꯏꯒ ꯅꯨꯡꯉꯥꯏꯇꯦꯒꯁꯨ ꯁꯨꯝ ꯇꯧꯋꯦꯕꯀꯣ ꯍꯟꯗꯛꯇꯣ ꯅꯣꯡ ꯑꯃꯨꯛ ꯇꯥ ꯅꯨꯡꯁꯥ ꯑꯃꯨꯛ ꯁꯥ ꯁꯨꯝ ꯇꯧꯕꯗꯨꯒꯤ ꯑꯗꯨꯒꯤ ꯑꯃꯨꯛ ꯍꯥꯏꯕꯗꯤ ꯑ ꯆꯥꯅꯤꯡꯉꯝꯃꯦ ꯍꯥꯏꯔꯁꯨ ꯉꯁꯥꯏꯒꯤ ꯑꯃꯨꯛ ꯆꯥꯁꯤꯜꯂꯨꯔꯒ ꯅꯥꯗꯧ ꯑꯣꯏꯔꯒꯗꯤ ꯅꯨꯡꯉꯥꯏꯇꯦꯗꯅꯀꯣ ꯑꯗꯨꯁꯨ ꯅꯪꯅ ꯍꯧꯔꯒ ꯆꯠꯂꯒ ꯑꯗꯨꯃꯥꯏꯅ ꯑꯃꯨꯛ ꯅꯥꯕ ꯈꯣꯠꯄ ꯑꯃꯨꯛ ꯇꯧꯈ꯭ꯔꯥꯒꯗꯤ ꯑꯗꯨ ꯉꯁꯥꯏꯁꯨ ꯃꯥꯗꯣ ꯑꯩꯒ ꯆꯠꯃꯤꯟꯅꯩꯉꯩꯗ ꯈꯣꯏꯅ ꯆꯤꯛꯏꯕ ꯃꯥꯗꯤ ꯌꯥꯝ ꯍꯦꯛꯆꯅꯤꯡꯗꯕꯅꯦꯕ ꯑꯩꯅ ꯍꯦꯛꯁꯤ ꯍꯦꯛꯁꯦꯅ ꯇꯧꯕꯁꯤꯗ ꯍꯦꯛꯄꯁꯤꯗ ꯃꯥꯁꯦ ꯈꯣꯏꯅ ꯆꯤꯛꯄ ꯍꯥꯏꯇꯥꯔꯦ ꯑꯗꯨꯁꯨ ꯑꯃꯨꯛ ꯅꯨꯉꯥꯏꯇꯕꯗꯣ ꯑꯗꯣ ꯍꯥꯏꯕꯗꯤ ꯌꯥꯝ ꯄꯥꯝꯅ ꯆꯪꯈꯤꯕ ꯃꯐꯝꯗꯤ ꯑꯣꯏꯗꯕꯗꯣ ꯃꯥꯅ ꯑꯩꯅ ꯑꯗꯨꯝ ꯑꯩꯒꯤ ꯀꯩꯅꯣꯗꯒꯤ ꯑꯗꯨꯝ ꯍꯧꯔ ꯍꯧꯔꯒ ꯆꯠꯈ꯭ꯔꯥꯒ ꯑꯥ ꯈꯣꯏꯗꯨꯅ ꯑꯃꯨꯛ ꯃꯥꯥꯉꯣꯟꯗ ꯑꯃꯨꯛ ꯆꯤꯛ ꯑꯦ ꯍꯥꯏꯗꯤ ꯗꯁꯥꯗꯨ ꯇꯥꯔꯦꯗꯅ ꯃꯉꯣꯟꯗ ꯆꯤꯛꯑꯦ ꯍꯥꯏꯔꯒꯁꯨ ꯑꯩꯁꯨ ꯅꯨꯡꯉꯥꯏꯖꯍꯧꯗꯕꯗꯨ ꯑꯦ ꯑꯩꯅ ꯍꯥꯏꯔꯨꯔꯝꯗ꯭ꯔꯥꯒꯗꯤ ꯆꯪꯉꯨꯗ꯭ꯔꯥꯒꯗꯤ ꯃꯥꯁꯦ ꯆꯤꯛꯑꯝꯃꯣꯏꯗꯕꯅꯤꯀꯣ ꯅꯥꯏꯔꯝꯃꯣꯏꯗꯕꯅꯤꯀꯣ ꯒꯥꯏꯅ ꯑꯃꯨꯛ ꯈꯜꯂꯛꯄꯗꯨꯀꯣ ꯑꯗꯨꯅ ꯑꯩꯅ ꯄꯥꯝꯖꯕꯁꯦ ꯇꯁꯦꯡꯅ ꯄꯥꯝꯗ꯭ꯔꯥꯒꯗꯤ ꯑꯦ ꯑꯩꯗꯤ ꯄꯥꯝ ꯐꯥꯠꯇꯦ ꯆꯠꯄꯨꯗꯤ ꯆꯠꯃꯤꯟꯅꯔꯨꯁꯦ ꯅꯪ ꯑꯗꯨꯝ ꯆꯥꯎ ꯑꯩꯗꯤ ꯑꯇꯣꯞꯄ ꯑꯃ ꯆꯥꯒꯦ ꯈꯣꯠꯀꯦꯗꯕꯨ ꯍꯥꯏꯕ ꯑꯣꯏꯔꯁꯨ ꯑꯗꯨꯃꯥꯏꯅ ꯇꯧꯕꯗꯣ ꯄꯥꯝꯃꯦꯕꯀꯣ ꯏ ꯑꯩꯅ ꯍꯥꯏꯔꯛꯑꯕꯅꯦꯅ ꯍꯣꯏ ꯍꯣꯏꯅ ꯑꯗꯨꯃꯥꯏꯅ ꯍꯥꯏꯕꯗꯣ ꯑꯗꯨꯗꯤ ꯑꯃꯨꯛ ꯄꯥꯝꯗꯤ ꯄꯥꯝꯗꯦꯕ ꯍꯣꯏ ꯑꯗꯨ ꯍꯪꯗꯕꯅꯤꯅ ꯍꯪꯗ꯭ꯔꯥꯒꯗꯤ ꯈꯪꯉꯔꯣꯏꯗꯣ ꯍꯪꯉꯒꯕꯨꯗꯤ ꯌꯦꯡꯉꯒꯦ ꯑꯗꯥ ꯃꯇꯝꯁꯨ ꯂꯩꯇꯕ ꯉꯁꯤꯗꯨꯗꯤꯀꯣ ꯑꯗꯨꯅ ꯑꯗꯨꯝ ꯍꯌꯦꯡ ꯍꯡꯆꯤꯠ ꯁꯨꯝ ꯁꯪꯅꯔꯒꯗꯤ ꯑꯗꯨꯝ ꯇꯥꯟꯖꯥ ꯆꯥꯔꯒꯗꯤ ꯍꯪꯉꯒꯕꯨꯗꯤ ꯌꯦꯡꯒꯦ ꯍꯥꯏꯗꯤ ꯑꯩꯁꯨ ꯁꯨꯝ ꯏꯊꯟꯗ ꯆꯠ ꯑꯗꯨꯗꯤ ꯍꯦꯛ ꯅꯨꯡꯉꯥꯏꯇꯕꯀꯣ ꯑꯗꯨꯒꯤ ꯏꯃꯥꯟꯅꯕ ꯑꯃ ꯌꯥꯎꯔꯒꯗꯤ ꯅꯨꯡꯉꯥꯏꯗꯅꯀꯣ
ꯍꯣꯏ ꯍꯣꯏ ꯐꯔꯦ ꯐꯔꯦ ꯑꯗꯨꯗꯤ ꯑꯩ ꯊꯝꯒꯦꯀꯣ
ꯍꯣ ꯍꯣꯏ ꯐꯔꯦ ꯐꯔꯦ ꯊꯝ